ꯎꯝ ꯆꯥꯛ ꯆꯥꯔꯕꯣ ꯑꯁ
ꯆꯥꯛ ꯆꯥꯗ꯭ꯔꯤꯌꯦ
ꯑꯩꯈꯣꯏꯁꯨ ꯆꯥꯗ꯭ꯔꯤꯌꯦ
ꯀꯩ ꯃꯊꯦꯜꯗꯤ ꯊꯣꯡꯉꯒꯦ ꯑꯩꯗꯤ ꯂꯧ ꯍꯜꯂꯛꯄꯗ ꯉꯥꯏꯔꯤꯌꯦ ꯀꯨꯏꯗ꯭ꯔꯤꯌꯦ
ꯄꯣꯡ ꯑꯩꯈꯣꯏꯗꯤ ꯄꯣꯡ ꯍꯋꯥꯏꯒ ꯑꯂꯨ ꯊꯣꯡꯉꯦ
ꯑꯣ ꯍꯥꯎꯋꯦꯅꯦ
ꯎꯝ ꯈꯪꯗꯦ ꯆꯥꯗ꯭ꯔꯤ ꯆꯥꯔꯀꯥꯟꯗ ꯍꯥꯎꯋꯦ ꯍꯥꯎꯇꯦ ꯈꯪꯒꯅꯤ
ꯑꯣ ꯍꯥꯎꯅꯤꯗ
ꯅꯪꯒꯤ ꯏꯁꯤꯡꯒꯤ ꯂꯧꯗꯣ ꯂꯣꯏꯗ꯭ꯔꯤꯕꯣ
ꯍꯥꯥ
ꯅꯪꯒꯤ ꯏꯁꯤꯡꯒꯤ ꯂꯧꯗꯣ ꯂꯣꯏꯗ꯭ꯔꯤꯕꯣ
ꯂꯣꯏꯔꯦ ꯉꯁꯤꯅ ꯄꯨꯔꯥ ꯂꯣꯏꯊꯣꯛꯈ꯭ꯔꯦ ꯅꯪ ꯀꯃꯥꯏ ꯈꯪꯉꯤꯕ
ꯅꯪꯅ ꯊꯥꯒꯠꯂꯥꯒ
ꯑꯧ ꯍꯣꯏ ꯍꯣꯏ ꯂꯣꯏꯕꯤꯒ꯭ꯔꯦ ꯑꯩꯅꯗꯤ ꯈꯪꯍꯧꯗ꯭ꯔꯦ ꯁꯣꯔꯤ ꯑꯗꯨꯒꯤꯗꯃꯛꯇ
ꯑꯁ ꯀꯩꯁꯨ ꯀꯥꯏꯗꯦꯗ
ꯑꯥ ꯍꯣꯏ ꯀꯥꯏꯔꯣꯏꯗꯤ ꯈꯪꯉꯦꯗ
ꯌꯥꯝ ꯅꯨꯡꯉꯥꯏꯔꯕꯅꯤ ꯅꯤꯡꯉꯣꯏ ꯁꯥꯟꯅꯗ꯭ꯔꯣ ꯁꯥꯟꯅꯗꯔꯣ ꯂꯧ ꯆꯠꯂꯒ ꯁꯥꯟꯅꯗꯔꯣ
ꯑꯁ ꯉꯁꯤꯗꯤ ꯁꯥꯟꯅꯕꯒ ꯂꯥꯏꯔꯤ ꯁꯟ ꯁꯥꯔꯤꯅꯦ ꯉꯁꯤꯗꯤ
ꯑꯁ ꯅꯨꯡꯉꯥꯏꯕꯅꯦ ꯏꯁꯤꯡꯒꯤ ꯂꯧ ꯆꯠꯄꯗꯤ
ꯑꯁ ꯀꯩꯔꯣ ꯏꯁꯤꯡꯒꯤ ꯂꯧ ꯆꯠꯄꯗꯤ ꯀꯥꯛꯐꯩꯅ ꯆꯥꯃꯟꯗꯅ ꯑꯁ ꯏ ꯂꯣꯏꯟ ꯊꯣꯛꯈ꯭ꯔꯦ ꯉꯁꯤ ꯐꯖꯅ
ꯑꯣ
ꯑꯗꯨꯒ ꯀꯥꯡ ꯃꯁꯛ ꯈꯪꯗꯕ ꯀꯥꯡꯅ ꯆꯤꯛꯄꯗ ꯄꯣꯝꯕꯗ ꯀꯥꯡ ꯍꯦꯛ ꯆꯤꯛ ꯀꯥ ꯑꯦ ꯀꯥꯡ ꯍꯦ ꯀꯛꯆꯦꯡ ꯆꯤꯛꯑꯀꯥꯟꯗ ꯄꯣꯝꯕ ꯀꯛꯆꯦꯡ ꯑꯃ ꯂꯩꯗꯅ ꯑꯗꯨꯅꯖꯨ ꯌꯥꯝ ꯆꯤꯛꯊꯠꯄꯤꯔꯦ ꯉꯁꯤꯗꯤ ꯑꯁ ꯌꯥꯝ ꯋꯥꯔꯦꯗ
ꯑꯁ ꯅꯣꯏꯒꯨꯝꯅ ꯅꯨꯡꯉꯥꯏꯅ ꯏꯅꯤꯡ ꯇꯝꯅ ꯂꯩꯖꯅꯤꯡꯉꯤ ꯍꯥꯏꯒꯦ ꯇꯧꯕ
ꯑꯩꯖꯨ ꯅꯣꯏꯒꯨꯝꯅ ꯂꯧ ꯆꯠꯂꯒ ꯏꯟꯖꯣꯏꯃꯦꯟ ꯇꯧꯅꯤꯡꯉꯦ
ꯑꯦ ꯂꯧ ꯆꯠꯂꯒ ꯑꯦꯟꯖꯣꯏꯃꯦꯟ ꯇꯧꯒꯦ ꯍꯥꯏꯕ ꯋꯥꯈꯜꯗꯤ ꯀꯩꯝ ꯂꯩꯔꯣꯏꯀꯣ ꯏꯕꯦꯝꯃꯧ
ꯅꯨꯡꯉꯥꯏꯕꯅꯤꯗ ꯑꯃꯔꯛ ꯃꯔꯛ ꯃꯔꯛꯇꯗꯤ ꯅꯨꯡꯇꯤꯒꯤ ꯆꯠꯇ꯭ꯔꯁꯨ
ꯑꯁ ꯅꯨꯡꯉꯥꯏꯇꯦꯗꯥ
ꯍꯥ
ꯅꯨꯡꯉꯥꯏꯇꯦꯕ
ꯅꯨꯡꯉꯥꯏꯕꯅꯦ ꯇꯣꯏꯅ ꯇꯣꯏꯅ ꯆꯠꯄꯗꯤ ꯅꯨꯡꯉꯥꯏꯇꯦ ꯑꯃꯔꯛ ꯑꯃꯔꯛꯇ ꯃꯔꯛ ꯃꯔꯛꯇ ꯆꯠꯄꯗꯤ ꯅꯨꯡꯉꯥꯏꯌꯦ
ꯑꯩꯈꯣꯏꯗꯤ ꯇꯣꯏꯅ ꯇꯣꯏꯅ ꯆꯠꯄꯅꯤꯅ ꯅꯨꯡꯉꯥꯏꯕ ꯀꯦꯝ ꯈꯪꯗ꯭ꯔꯦ
ꯑꯥ ꯀꯅꯥ ꯀꯅꯥ ꯂꯩꯕ꯭ꯔꯥ ꯍꯧꯖꯤꯛꯇꯤ
ꯍꯧꯖꯤꯛꯇꯤ ꯑꯩ ꯏꯊꯟꯇ ꯐꯃꯨꯡꯗ ꯄꯣꯊꯥꯔꯒ ꯂꯩ ꯆꯥꯛ ꯂꯥꯝꯗ꯭ꯔꯦ ꯑꯗꯨꯒ
ꯍꯩꯁ ꯅꯪꯗꯤ ꯏꯊꯟꯇ ꯂꯩꯕ꯭ꯔꯣ ꯀꯅꯥ ꯀꯅꯥ ꯂꯩꯔꯤꯅꯣ
ꯎꯝꯍꯨꯝ ꯑꯩꯈꯣꯏ ꯆꯦ ꯈꯣꯏꯁꯨ ꯂꯥꯛꯑꯦ ꯍꯧꯖꯤꯛꯇ ꯊꯕꯛ ꯆꯠꯂꯒ ꯑꯩꯈꯣꯏ ꯑꯍꯨꯝ ꯂꯩꯌꯦ
ꯎꯝ ꯑꯩꯖꯦ ꯉꯥ ꯁꯤꯁꯦ ꯑꯁ ꯋꯥ ꯌꯥꯝ ꯉꯥꯡꯅꯤꯡꯕ ꯌꯥꯝ ꯂꯩꯕꯅꯤ ꯑꯗꯣ ꯋꯥꯃꯟꯗꯅ ꯋꯥ ꯑꯧ ꯉꯥꯡꯅꯤꯡꯂꯛꯇ꯭ꯔꯦ ꯉꯁꯤ ꯅꯨꯃꯤꯠꯁꯦ ꯑꯗꯨꯒꯤ ꯉꯁꯤꯗꯤ ꯅꯪꯅ ꯐꯖꯅ ꯉꯥꯡꯕꯤꯔꯣ ꯑꯩꯒꯤꯗꯃꯛꯇ
ꯍꯥ ꯍꯥ ꯑꯩ ꯋꯥ ꯉꯥꯡꯕ ꯍꯩꯇꯦ
ꯑꯩꯅ ꯉꯥꯡꯕ ꯈꯛꯇ ꯈꯨꯝꯗꯣꯏꯔꯣ ꯅꯪꯁꯨ
ꯃꯥꯥꯅꯦ
ꯑꯗꯨꯗꯤ ꯑꯩ ꯉꯥꯡꯗ꯭ꯔꯗꯤ ꯑꯗꯨꯗꯤ ꯏꯕꯥꯅꯤ ꯋꯥꯔꯤ ꯇꯣꯛꯑꯦꯗꯅ
ꯑꯗꯨꯕꯨ ꯑꯩ ꯇꯣꯛꯍꯜꯂꯣꯏꯀꯣ ꯑꯩ ꯑꯗꯨꯝ ꯍꯧꯔꯛꯀꯅꯤ ꯁꯦꯁ
ꯁꯦꯁ ꯌꯥꯏꯅ ꯀꯩꯁꯨ ꯀꯥꯏꯗꯦ
ꯑꯗꯨꯒꯤꯗꯃꯛꯇ ꯑꯩ ꯏꯁꯥꯃꯛꯄꯨ ꯊꯥꯒꯠꯆꯔꯤ
ꯍꯝ ꯍꯝ ꯍꯝ
ꯑꯩ ꯍꯥ ꯑꯁ ꯅꯪꯗꯤ ꯉꯁꯤ ꯀꯥꯏ ꯀꯥꯏ ꯆꯠꯂꯨꯔꯒꯦ
ꯑꯩꯗꯤ ꯀꯗꯥꯏ ꯗ ꯑꯣ ꯌꯨꯝꯗ ꯑꯗꯨꯝ ꯂꯩꯌꯦ
ꯌꯨꯝꯗ ꯑꯗꯨꯝ ꯂꯩꯌꯦꯕ
ꯎꯝ
ꯌꯨꯝꯗ ꯑꯗꯨꯝ ꯂꯩꯕ ꯂꯩꯕꯁꯦ ꯋꯥꯗ꯭ꯔꯣ
ꯋꯥꯔꯦ ꯆꯠꯐꯝꯁꯨ ꯂꯩꯇꯦ ꯀꯣꯏꯐꯝꯁꯨ ꯂꯩꯇꯦ
ꯎꯝ ꯑꯗꯨꯃꯥꯏ ꯇꯧꯔꯝꯒꯅꯤ
ꯎꯝ ꯏꯊꯟꯗ ꯂꯩꯕꯅꯤꯅ
ꯍꯥ ꯑꯩ ꯂꯥꯛꯎꯔꯥ ꯑꯗꯨꯗꯤ
ꯂꯥꯛꯑꯣ ꯂꯥꯛꯑꯣ ꯀꯣꯏꯕ ꯆꯠꯁꯤ
ꯑꯩꯁ ꯅꯪ ꯆꯤꯡꯗꯔꯣ ꯇꯝꯄꯥꯛꯇꯔꯣ ꯂꯩꯔꯤꯁꯦ ꯑꯗꯨꯗꯤ
ꯇꯝꯄꯥꯛꯇꯅꯦ
ꯑꯥ ꯑꯗꯨꯗꯤ ꯅꯪꯒꯤ ꯀꯩ ꯂꯩꯔꯛꯎꯔꯥ
ꯈꯪꯗꯦ ꯅꯪꯅ ꯑꯄꯥꯝꯕ ꯑꯗꯨꯝ ꯂꯩꯔꯛꯑꯣ ꯁꯦꯁ
ꯁꯦꯁ ꯃꯤ ꯍꯥꯏꯕꯗꯤ ꯅꯪꯒꯤ ꯑꯄꯥꯝꯕ ꯂꯩꯗꯅ ꯅꯪꯅ ꯁꯤ ꯆꯥꯅꯤꯡꯉꯦ ꯈꯣꯠꯂꯦ ꯍꯥꯏꯕꯗꯣ ꯑꯩꯅ ꯂꯩꯔꯛꯇꯣꯏꯅꯤꯅꯦ
ꯑꯩꯗꯤ ꯏꯌꯥ ꯌꯥꯏꯌꯦ
ꯏꯌꯥ ꯌꯥꯏꯔꯁꯨ ꯃꯃꯤꯡ ꯑꯃ ꯂꯩꯌꯦ ꯏꯌꯥ ꯌꯥꯏꯕꯒꯤ ꯃꯃꯤꯡꯗꯣ
ꯑꯁ ꯅꯪꯅ ꯆꯥꯅꯤꯡꯕꯗꯣ ꯑꯩꯁꯨ ꯆꯥꯅꯤꯡꯉꯦꯕ
ꯀꯔꯤꯒꯨꯝꯕ ꯑꯩ ꯆ꯭ꯋꯤꯡꯒꯝ ꯆꯥꯅꯤꯡꯔꯝꯂꯗꯤ ꯆꯤꯡꯒꯝ ꯂꯨꯄꯥ ꯇꯔꯥꯒꯤ ꯂꯩꯔꯛꯑꯗꯤ
ꯎꯝ ꯌꯥꯏꯅ ꯀꯩꯁꯨ ꯀꯥꯏꯗꯦ
ꯀꯔꯤꯒꯨꯝꯕ ꯑꯩ ꯀꯔꯤꯝ ꯆꯥꯅꯤꯡꯗ꯭ꯔꯗꯤ
ꯑꯗꯨꯝ ꯌꯥꯔꯦ
ꯑꯁ ꯅꯪꯁꯦ ꯄꯨꯛꯅꯤꯡ ꯌꯥꯝ ꯐꯔꯝꯒꯗꯧ ꯃꯥꯜꯂꯦꯍꯦ ꯅꯕꯨꯛ ꯌꯥꯝ ꯐꯔꯝꯒꯗꯧ ꯍꯥꯏꯕꯅꯤꯀꯣ ꯄꯨꯛꯅꯤꯡ ꯍꯥꯏꯕꯅꯤꯀꯣ ꯁꯣꯔꯤ
ꯍꯥ ꯍꯥ ꯍꯧꯖꯤꯛꯇ ꯐꯣꯟ ꯇꯧꯔꯒ ꯋꯥꯔꯤ ꯁꯥꯟꯅꯔꯒ ꯑꯗꯨ ꯈꯛꯇ ꯑꯗꯨ ꯈꯪꯒꯗ꯭ꯔ ꯅꯪꯕꯣ ꯌꯥꯝ ꯀꯨꯏꯅ ꯇꯤꯟꯅꯔ ꯀꯥꯟꯗꯀꯣ
ꯎꯝ
ꯀꯨꯏꯅ ꯋꯥꯔꯤ ꯁꯥꯟꯅꯔꯀꯥꯟꯗ ꯗꯨꯝ ꯇꯤꯟꯅꯔꯀꯥꯟꯗ ꯈꯪꯒꯗꯕꯅꯦ
ꯅꯠꯇꯦ ꯑꯩꯗꯤ ꯍꯧꯖꯤꯛ ꯑꯩꯗꯤ ꯍꯧꯖꯤꯛꯅ ꯈꯨꯂꯥꯡꯈꯥꯡ ꯈꯪꯕ ꯍꯧꯔꯦ
ꯑꯁ ꯌꯥꯝ ꯄꯛꯇ꯭ꯔꯦ ꯅꯪ
ꯄꯛꯇ꯭ꯔꯁꯨ ꯅꯪꯉꯣꯟꯗꯗꯤ ꯄꯛꯏꯁꯤꯗꯤ
ꯎꯝ
ꯍꯥ
ꯅꯪꯅ ꯉꯝꯖꯔꯣ
ꯑꯦ ꯑꯩ ꯉꯝꯁꯨ ꯉꯝꯒꯦ ꯆꯨꯝꯁꯨ ꯆꯨꯝꯒꯦ
ꯎꯝ ꯍꯣꯏ ꯍꯣꯏ
ꯑꯗꯣ ꯅꯪ ꯀꯩ ꯅꯪ ꯀꯩꯩ ꯀꯩ ꯄꯥꯝꯒꯦ ꯑꯗꯨꯗꯤ
ꯑꯩꯔꯣ ꯀꯔꯤꯃꯇ ꯄꯥꯝꯗꯦꯗ
ꯀꯔꯤꯃꯇ ꯄꯥꯝꯗꯦ
ꯎꯝ
ꯅꯪ ꯑꯩꯒꯤ ꯊꯝꯃꯣꯏ ꯃꯆꯥꯁꯨ ꯄꯥꯝꯗ꯭ꯔꯦ
ꯀꯩ ꯊꯝꯃꯣꯏ ꯃꯆꯥꯅꯣ
ꯑꯩꯒꯤ ꯊꯝꯃꯣꯏ ꯃꯅꯨꯡꯗ ꯂꯩꯕ ꯊꯝꯃꯣꯏ ꯃꯆꯥ
ꯑꯣ ꯍꯥꯔꯠꯇꯨꯔꯣ ꯍꯥꯔꯠꯄꯨꯗꯤ ꯈꯪꯗꯦꯗ
ꯀꯩꯒꯤ ꯀꯩꯒꯤ ꯈꯪꯗ꯭ꯔꯤꯕ
ꯍꯦꯜꯂꯣ ꯇꯥꯕ꯭ꯔꯣ
ꯍꯣꯏ ꯇꯥꯏꯌꯦ
ꯌꯥꯝ ꯋꯥꯔꯕ ꯃꯥꯜꯂꯦ ꯋꯥꯔꯤ ꯀꯥ ꯀꯌꯥ ꯁꯥꯟꯅꯗ꯭ꯔꯦ
ꯑꯁ ꯍꯣꯏ ꯑꯗꯨꯃꯥꯏꯅ ꯑꯣꯏꯔ ꯃꯥꯜꯂꯦ ꯉꯁꯤꯁꯦ ꯑꯁ ꯋꯥꯕꯁꯦ ꯃꯇꯝ ꯍꯦꯟꯈ꯭ꯔꯦꯕ ꯋꯥꯕꯅ ꯍꯥꯟꯈ꯭ꯔꯦ ꯉꯁꯤꯗꯤ ꯅꯨꯡꯉꯥꯏꯕꯅ ꯍꯥꯟꯗ꯭ꯔꯦꯕ
ꯃꯥꯅꯦ ꯅꯣꯏ ꯊꯕꯛ ꯁꯨꯕ ꯌꯥꯝ ꯀꯜꯂꯦꯕ
ꯀꯟꯗꯦꯗ ꯑꯩꯁꯨ ꯃꯇꯧ ꯇꯝꯃꯤꯅꯤ ꯅꯣꯏ ꯅꯣꯏꯕꯨ ꯇꯨꯡꯗ ꯅꯨꯡꯉꯥꯏꯍꯟꯅꯤꯡꯉꯥꯏ ꯍꯥꯏꯅ ꯁꯦꯁ
ꯅꯪꯗꯤ ꯆꯍꯤ ꯀꯌꯥ ꯁꯨꯔꯒꯦ ꯆꯍꯤ ꯇꯔꯨꯅ ꯑꯩꯅ
ꯑꯩꯗꯤ ꯌꯥꯝꯗ꯭ꯔꯤꯌꯦ ꯀꯨꯟ ꯊꯣꯛꯂꯛꯄꯗ ꯉꯥꯏꯔꯤꯌꯦ ꯅꯪꯗꯤ
ꯎꯝ ꯍꯥꯏꯅ
ꯅꯪꯗꯤ
ꯑꯩꯔꯣ ꯀꯨꯟꯊ꯭ꯔꯥ ꯁꯨꯗꯣꯔꯦ
ꯑꯥꯏꯁ
ꯈꯪꯕ꯭ꯔꯣ
ꯑꯝꯍꯩꯁ ꯊꯖꯗꯦ ꯊꯖꯗꯦ
ꯗꯩꯅꯣ
ꯑꯁꯦꯡ ꯑꯁꯦꯡꯕꯗ ꯑꯗꯨꯝ ꯍꯥꯏꯖꯅꯁꯤ ꯍꯥꯏ ꯍꯥꯏꯖꯁꯤ
ꯎꯝ ꯑꯁꯦꯡꯕ ꯍꯥꯏꯔꯒ
ꯑꯁ ꯆꯍꯤ ꯇꯔꯥ ꯑꯩꯉꯣꯟꯗꯒꯤ ꯍꯟꯕ ꯋꯥ
ꯉꯟꯅꯒ ꯌꯨꯝ ꯄꯥꯜꯂꯝꯃꯗꯤ ꯑꯁ ꯑꯩꯖꯦ ꯅꯪꯒꯤ ꯅꯆꯥꯒ ꯑꯣꯏꯔꯝꯒꯗꯧ ꯃꯥꯂꯦ
ꯍꯥꯍꯥꯍꯥꯍꯥꯍꯥ ꯑꯣꯏꯔꯝꯅꯤ ꯎꯝ
ꯅꯠꯇ꯭ꯔꯣ
ꯃꯥꯅꯦ ꯃꯥꯅꯦ
ꯎꯝ ꯑꯦ ꯍꯌꯦꯡꯗꯤ ꯀꯥꯏ ꯆꯠꯂꯨꯅꯤ
ꯈꯪꯗꯦ ꯑꯗꯨꯝ ꯌꯨꯝꯗ ꯂꯩꯗꯧ ꯃꯥꯜꯂꯦ
ꯑꯣ ꯌꯨꯝꯗ ꯑꯗꯨꯝ ꯁꯪꯉꯒ ꯂꯩꯕ ꯅꯨꯡꯉꯥꯏꯕ꯭ꯔꯣꯅꯦ
ꯎꯝ ꯃꯔꯛꯇꯗꯤ ꯅꯨꯡꯉꯥꯏ ꯃꯔꯛꯇꯗꯤ ꯅꯨꯡꯉꯥꯏꯇꯦ
ꯅꯪ ꯃꯄꯥꯟꯊꯣꯡꯒꯤ ꯁꯛꯇꯝꯒ ꯀꯦꯝ ꯎꯔꯝꯃꯔꯣꯏꯗ
ꯎꯗ꯭ꯔꯦ
ꯑꯩ ꯂꯥꯛꯇ꯭ꯔꯤ ꯐꯥꯎ ꯅꯪ ꯎꯗꯕꯤꯗ ꯑꯗꯨꯝ ꯂꯩꯔꯣꯀꯣ ꯑꯩꯒꯤꯁꯨ ꯈꯤꯇꯪ ꯅꯨꯡꯉꯥꯏꯅꯤꯉꯥꯏ ꯅꯪꯕꯨ ꯃꯄꯥꯟꯗ ꯄꯨꯊꯣꯛ ꯅꯨꯡꯉꯥꯏꯅꯤꯉꯥꯏ
ꯍꯣꯏ ꯍꯣꯏ
ꯑꯁ ꯅꯪꯗꯤ ꯊꯣꯛꯂꯝꯒꯗꯧ ꯃꯥꯜꯂꯦꯅꯦ ꯑꯩꯅ ꯍꯥꯏꯗ꯭ꯔꯦ ꯑꯩꯅ ꯍꯥꯏꯗ꯭ꯔꯁꯨꯨ ꯃꯔꯛ ꯃꯔꯛꯇ ꯊꯣꯛꯂꯛꯑꯗꯤ ꯑꯩꯗꯤ ꯐꯔꯛ ꯇꯥꯗꯣꯔꯤꯕ
ꯊꯣꯛꯇꯦꯌꯦ ꯊꯣꯛꯇꯉꯥꯏ ꯂꯩꯇ꯭ꯔꯦ
ꯑꯝ
ꯑꯩꯒꯤ ꯃꯔꯨꯞꯁꯨ ꯂꯩꯇꯦ ꯈꯣꯏꯆꯦ ꯈꯣꯏ ꯊꯕꯛ ꯆꯠꯈ꯭ꯔꯦ ꯑꯩꯗꯤ ꯑꯗꯨꯝ ꯌꯨꯝꯗ ꯂꯩꯔꯦ
ꯑꯝ
ꯑꯁ ꯅꯪꯗꯤ ꯊꯕꯛ ꯁꯨꯗꯕ ꯃꯥꯜꯂꯦꯅꯦ ꯑꯗꯨꯗꯤ ꯅꯤꯡꯊꯧꯅ ꯂꯩꯕ ꯃꯥꯜꯂꯦꯅꯦ
ꯎꯝ ꯂꯩꯇꯕꯒꯤ ꯁꯨꯗꯕꯅꯦ ꯂꯩꯔꯗꯤ ꯁꯨꯔꯅꯤ
ꯑꯩ ꯅꯪꯒꯤ ꯊꯕꯛ ꯑꯃ ꯄꯤꯌꯨꯔꯣ
ꯎꯝ
ꯅꯪ ꯑꯗꯨ ꯊꯕꯛꯇꯣ ꯑꯁ ꯁꯨꯕꯕꯨ ꯉꯝꯕꯨ ꯉꯝꯒꯗ꯭ꯔꯣꯅꯦ
ꯏꯁ ꯀꯩ ꯊꯕꯛ ꯅꯣ
ꯊꯥꯗ ꯐꯤꯐꯇꯤ ꯊꯥꯎꯖꯟꯅꯦꯕ
ꯑꯁ ꯉꯝꯃꯣꯏ ꯗꯨꯒꯨꯝꯕꯗꯤ ꯀꯤꯕꯨ ꯀꯤꯖꯩ
ꯑꯁ ꯅꯪꯕꯨ ꯉꯕꯨ ꯉꯝꯃꯗꯤ ꯍꯥꯞꯄꯤꯒꯦ ꯇꯧꯕꯅꯦ ꯂꯥꯏꯁꯨ ꯂꯥꯏꯕ ꯋꯥꯁꯨ ꯋꯥꯕ
ꯀꯩ ꯊꯕꯛꯅꯣ ꯑꯩꯒꯨꯝ ꯇꯧꯕ ꯃꯥꯊꯤ
ꯁꯤ ꯖꯦ ꯁꯤ ꯕꯤ ꯒꯤ ꯗꯣꯖꯔꯗꯨ
ꯈꯪꯉꯦ
ꯗꯣꯖꯔꯒꯤ ꯇꯥꯌꯔꯗꯣ ꯅꯨꯡꯁꯤꯠ ꯍꯥꯟꯅꯤꯡꯉꯥꯏ
ꯑꯁ
ꯑꯣ ꯅꯪꯁꯤꯁꯨ ꯖꯥꯠ ꯖꯥꯠ ꯉꯥꯡꯊꯣꯔꯛꯑꯦꯍꯦ
ꯗꯨꯅꯤ ꯑꯩꯖꯨꯅꯦ ꯅꯣꯡꯃ ꯃꯤ ꯑꯃ ꯑꯗꯨꯃꯥꯏ ꯑꯩꯉꯣꯟꯗ ꯍꯥꯏꯔꯤꯅꯤꯅꯦ
ꯗꯣꯖꯔꯒꯤ ꯅꯨꯡꯁꯤꯠ ꯍꯥꯟꯅꯤꯡꯉꯥꯏ ꯂꯩꯌꯦ ꯍꯥꯏꯅ ꯑꯁ ꯗꯣꯖꯔꯒꯤ ꯅꯨꯡꯁꯤꯠꯕꯨ ꯀꯅꯥꯅ ꯍꯥꯟꯕ ꯌꯥꯗꯣꯏꯅꯣ ꯍꯥꯏꯅ ꯑꯗꯨꯒꯤꯅꯤꯅꯦ ꯋꯥꯏ ꯌꯥꯝ ꯋꯥꯏ ꯍꯥꯏꯔꯤꯁꯦ
ꯎꯝ ꯋꯥꯏ ꯋꯥꯏ ꯍꯥꯎ
ꯅꯪ ꯉꯝꯕꯨ ꯉꯝꯃꯗꯤ ꯑꯗꯨꯝ ꯍꯥꯞꯄꯤꯒꯦ ꯍꯥꯏꯔꯤꯁꯤꯅꯤ
ꯌꯥꯔꯦ ꯍꯥꯞꯄꯤꯔꯅꯨ ꯄꯥꯝꯕꯨ ꯄꯥꯝꯖꯥꯗ꯭ꯔꯦ ꯀꯌꯥ ꯄꯨꯔꯛ ꯃꯤ ꯌꯦꯡꯉꯨꯅꯨ
ꯄꯩꯁꯥꯒ ꯄꯥꯝꯖꯥꯗ꯭ꯔꯦ ꯑꯗꯨꯒꯨꯝꯕ ꯊꯕꯛ ꯇꯧ ꯁꯔꯨꯛꯄꯨꯗꯤ
ꯑꯩꯗꯤ ꯍꯥꯟꯅ ꯁꯨꯔꯝꯃꯦ ꯑꯃꯨꯛ ꯇꯣꯛꯏꯅꯤ
ꯀꯔꯤ ꯂꯤꯟꯊꫭꯏꯒꯤ ꯀꯔꯤꯅꫭꯃꯥ ꯍꯥꯏꯔꯝꯕꯅꯤꯅꯦ ꯌꯥꯝ ꯐꯩ ꯌꯥꯝ ꯐꯩ
ꯏꯁ ꯅꯠꯇꯦꯗꯥ ꯀꯩꯒꯤꯔꯣ ꯆꯍꯤ ꯀꯨꯟꯊ꯭ꯔꯥ ꯁꯨꯔ ꯐꯥꯎ ꯌꯨꯝ ꯄꯥꯟꯗ꯭ꯔꯤꯁꯤꯕꯨ ꯑꯩ ꯁꯥꯎꯔꯅꯤ ꯑꯗꯨꯗꯩꯗꯤ
ꯏꯁ ꯌꯨꯝ ꯄꯥꯟꯗꯕꯨ ꯊꯥ ꯊꯥꯅꯔꯣ ꯃꯇꯝ ꯌꯥꯝ ꯆꯪꯉꯤꯅꯦ ꯍꯜꯂꫭ
ꯕꯦꯝꯃꯣ ꯅꯪꯒꯤ ꯆꯍꯤꯗꯨꯒ ꯍꯥꯏꯔꯗꯤ ꯅꯪꯁꯦ ꯊꯦꯡꯒ꯭ꯔꯥꯕꯅꯤꯅꯦ
ꯍꯠ ꯇꯤꯟꯅꯕ ꯃꯈꯩꯏ ꯀꯗꯥꯏꯗꯒꯤ
ꯂꯥꯁ꯭ꯠꯇꯥ ꯍꯅꯨ ꯊꯪꯗ
ꯁꯣꯏꯗꯕꯤꯗꯅꯦ ꯅꯪ